ꯇꯥꯕ꯭ꯔꯣ꯫
ꯇꯥꯏ ꯇꯥꯏ꯫
ꯀꯩꯗꯧꯔꯤꯅꯣ꯫
ꯁꯨꯝ ꯒꯦꯝ ꯁꯥꯟꯅꯔꯝꯕꯅꯤꯗ꯫ ꯅꯪ ꯑꯦꯔꯄꯤꯁ ꯄꯥꯏꯕ꯭ꯔꯥ꯫
ꯍꯥꯥ
ꯅꯪ ꯑꯦꯔꯄꯤꯁ ꯍꯥꯞꯄ꯭ꯔꯥ꯫
ꯀꯩ ꯍꯥꯏꯕ꯫
ꯏꯌꯥꯔꯄꯤꯁ ꯍꯥꯞꯄ꯭ꯔꯥ ꯍꯥꯏꯕ꯫
ꯍꯥꯞꯇꯦꯗ꯫
ꯀꯩꯅꯣ ꯑꯗꯨꯗꯤ ꯅꯪꯒꯤ ꯅꯈꯣꯟꯗꯣ ꯄ꯭ꯔꯦ ꯄ꯭ꯔꯦ ꯄ꯭ꯔꯦ ꯑꯗꯨꯝ ꯇꯧꯋꯤꯅꯦ
ꯑꯣ ꯁꯥꯕꯒꯤ ꯐꯦꯟ ꯑꯣꯟ ꯇꯧꯔꯤꯕ
ꯑꯩꯁ ꯍꯧꯖꯤꯛ ꯄꯨ
ꯑꯣꯐ ꯇꯧꯕꯤꯌꯨꯔꯥ ꯐꯦꯟꯗꯣ
ꯅꯪ ꯅꯪ ꯅꯪ ꯅꯪꯒꯤ ꯁꯥꯔꯗꯤ ꯀꯩꯁꯨ ꯀꯥꯏꯗꯦꯗ
ꯉꯏꯈꯣ ꯀꯣ ꯁꯥꯕꯒꯤꯀꯣ ꯑꯩꯗꯣ ꯊꯥꯔꯤꯕ ꯁꯥꯏꯅ ꯑꯗꯨꯒꯤ
ꯎꯝ
ꯍꯧꯖꯤꯛꯇꯤ ꯇꯥꯕ ꯅꯨꯡꯉꯕ꯭ꯔꯥ
ꯍꯧꯖꯤꯛꯇꯤ ꯁꯦꯡꯅ ꯇꯥꯔꯦ
ꯑꯩꯅ ꯔꯣꯛ ꯈꯨꯕꯒꯤꯀꯣ
ꯑꯣ ꯅꯪ ꯂꯣꯛ ꯈꯨꯕ꯭ꯔꯥ
ꯑꯩꯩ ꯂꯣꯛ ꯈꯨꯑꯦ ꯑꯗꯨ ꯑꯣꯏꯔꯁꯨ ꯐꯦꯟ ꯊꯥꯏ ꯁꯥꯕꯗꯣ ꯉꯝꯗꯦ
ꯍꯤꯗꯥꯛ ꯆꯥꯗꯕ꯭ꯔꯥ
ꯀꯩ
ꯍꯤꯗꯥꯛ ꯆꯗꯦ
ꯆꯥꯛ ꯍꯤꯗꯥꯛ ꯍꯤꯗꯥꯛꯔꯣ
ꯍꯣꯏ ꯍꯣꯏ
ꯍꯤꯗꯥꯛꯇꯤ ꯆꯥꯗꯦꯗ ꯍꯤꯗꯥꯛ ꯆꯥꯕ ꯌꯥꯗꯦ ꯍꯤꯗꯥꯛ ꯆꯥꯔꯁꯨ ꯀꯣ ꯐꯥꯗꯦꯕ ꯑꯩ ꯑꯗꯨꯗꯨꯒꯤ ꯆꯥꯗꯕ
ꯍꯤꯗꯥꯛ ꯆꯥꯒꯗꯕꯤꯅꯦꯅꯦ ꯂꯣꯛ ꯈꯨꯔꯗꯤ
ꯃꯍꯤ ꯂꯩꯗꯕꯀꯣ ꯍꯤꯗꯥꯛꯇꯣ ꯑꯗꯣ ꯃꯔꯨ ꯑꯣꯏꯔ ꯀꯩ ꯆꯥꯅꯤꯡꯗꯕ ꯇꯦꯕ꯭ꯂꯣꯗꯣ ꯂꯤꯀ꯭ꯋꯏꯠ ꯀꯤ ꯑꯣꯏꯔꯗꯤ ꯊꯥꯛꯀꯤꯅꯤꯕꯀꯣ ꯑꯗꯨꯒ ꯀꯦ ꯂꯤꯀ꯭ꯋꯤꯠ ꯅꯠꯇꯦ ꯁꯥꯏꯕ ꯉꯝꯗꯦꯕ ꯌꯥꯝ ꯆꯥꯎꯋꯦ
ꯍꯝ ꯍꯝ
ꯎꯝ
ꯅꯣꯛꯅꯤꯡꯉꯤꯍꯦ
ꯅꯣꯛꯅꯤꯡꯒꯅꯣ ꯅꯪꯗꯤ ꯄꯨꯡ ꯀꯌꯥ ꯀꯌꯥꯗ ꯊꯨꯝꯒꯦ
ꯑꯩꯗꯤ ꯉꯟꯇꯥ ꯇꯨꯝꯃꯤꯗ ꯄꯨꯡ ꯅꯤꯄꯥꯟ ꯄꯨꯡ ꯃꯥꯄꯜ ꯄꯨꯡ ꯃꯥꯄꯟ ꯇꯥꯔꯗꯤ ꯑꯗꯨꯝ ꯇꯨꯝꯕꯅꯦ ꯉꯁꯤꯗꯤ ꯉꯥꯁꯤꯗꯤ ꯊꯦꯡꯅ ꯇꯨꯝꯒꯅꯤ ꯑꯦ ꯉꯟꯅ ꯉꯟꯅ ꯇꯨꯝꯒꯅꯤ ꯍꯥꯏꯕ
ꯑꯣ
ꯍꯥꯌꯦꯡ ꯕꯣꯜ ꯌꯦꯡꯅꯤꯡꯉꯥꯏ ꯉꯟꯇ ꯍꯧꯒꯠꯀꯦ
ꯑ ꯑꯔꯖꯦꯟꯇꯤꯅꯥ ꯒꯤ ꯗꯣ
ꯎꯝ ꯅꯪ ꯍꯧꯗꯣꯛꯄꯤꯌꯨꯅ
ꯉꯝꯖꯗꯦ ꯑꯩꯁꯨ ꯊꯦꯡꯅ ꯍꯧꯒꯠꯂꯦ ꯉꯟꯅ ꯇꯨꯝꯃꯁꯨ ꯊꯦꯡꯅ ꯍꯧꯒꯠꯂꯦ ꯊꯦꯡꯅ ꯇꯨꯝꯁꯨ ꯑꯗꯨꯝ ꯊꯦꯡꯅ ꯍꯧꯒꯠꯂꯤ ꯌꯥꯗꯦ ꯑꯗꯨꯝ ꯊꯦꯡꯅ ꯂꯧꯅ
ꯅꯪꯁꯤꯗꯤꯀꯣ ꯑꯉꯛꯄꯅꯤꯍꯦ
ꯑꯣ ꯑꯉꯥꯄꯒꯤ ꯄ꯭ꯂꯥꯟꯗ ꯊꯣꯛꯄꯒꯤꯀꯣ
ꯑꯗꯨꯝ ꯑꯉꯛꯄ ꯇꯥꯕꯣ ꯑꯗꯣ ꯅꯪ ꯅꯨꯡꯗꯥꯡ ꯗ ꯒꯨꯝꯕ ꯑꯗꯨꯒꯨꯝꯕꯥ ꯆꯠꯈ꯭ꯔꯕꯣ ꯅꯊꯟꯇ
ꯀꯥꯏꯁ ꯅꯤꯉꯥꯏꯔꯣ ꯅꯅꯨꯡꯝꯗ
ꯉꯌꯥ ꯅꯁꯨ ꯈ꯭ꯔꯤꯁꯇꯌꯥꯟ ꯔꯣ
ꯑꯦ ꯅꯪ ꯅꯠꯇ꯭ꯥꯔꯗꯤ
ꯈ꯭ꯔꯤꯁꯇꯌꯥꯟ ꯑꯪꯏꯔꯗꯤ ꯃꯨꯟꯗꯥ ꯑꯥ ꯈ꯭ꯔꯤꯁꯃꯥꯁ ꯃꯇꯝ ꯂꯥꯛꯄ ꯀꯥꯟꯗ ꯎꯝ ꯑꯗꯨꯒꯨꯝꯕ ꯀꯥꯟꯗ ꯏꯁꯩꯒꯨꯝꯕ ꯇꯝꯕ ꯑꯗꯨꯝ ꯆꯠꯄꯗꯣ ꯆꯔ ꯑꯗꯨꯝ ꯆꯠꯄ ꯀꯥꯟꯗ ꯃꯊꯗ ꯑꯗꯨꯝ ꯍꯜꯂꯛꯄ ꯀꯥꯟꯗ ꯕꯨꯠ ꯀꯨꯝꯕ ꯇꯥꯟꯟꯅꯈ꯭ꯔꯕꯥ ꯍꯥꯏꯕ ꯅꯪꯕꯨ
ꯏꯁꯁ
ꯌꯥ
ꯀꯕ ꯆꯗ
ꯎꯝ
ꯅꯪꯕꯨ ꯇꯅꯥ ꯈ꯭ꯔꯥ ꯕ
ꯅꯕꯨꯣꯠꯅꯀꯤ
ꯀꯩꯒꯤ
ꯑꯩꯅ ꯁꯥꯊꯤꯕꯒꯤ
ꯑꯩꯅ ꯀꯤꯅꯤꯡꯉꯥꯏꯗꯣ ꯃꯣꯏꯅ ꯀꯤꯌꯦ ꯍꯥꯟꯅ
ꯑꯗꯨ
ꯎꯝ
ꯑꯗꯨ ꯀꯃꯥꯏꯟ ꯊꯤꯔꯤꯕꯥꯅꯣꯕꯥ ꯐꯖꯕ ꯌꯥꯗ꯭ꯔꯕ ꯐꯖꯕ ꯌꯥꯗ꯭ꯔꯕ ꯅꯪ
ꯑꯩꯅ ꯐꯠꯇꯕꯒꯤ ꯍꯥꯏꯕ ꯑꯩꯗꯣ ꯁꯥꯊꯤꯕꯥꯒꯤ ꯈꯪꯕ꯭ꯔꯥ
ꯋꯥꯍ ꯀꯌꯥꯃꯨꯛ ꯁꯥꯊꯤꯕꯖꯥꯔꯥ ꯀꯣ
ꯌꯥꯗꯅꯦ
ꯅꯪꯁꯦ ꯄꯤꯛꯑꯁꯨ ꯆꯝꯄ꯭ꯔꯥꯅꯦꯕꯀꯣ
ꯑꯧ ꯃꯥꯅꯦ
ꯑꯗꯨꯒ ꯑꯩꯅ ꯆꯥꯎꯔꯁꯨ ꯀꯣꯝꯂꯥꯅꯦꯕꯀꯣ
ꯎꯝ ꯑꯗꯨꯒꯤ ꯑꯣꯏꯔꯝꯅꯦ ꯍꯣꯏ
ꯎ ꯉꯥꯡꯁꯦ ꯄꯤꯛꯇꯛ ꯄꯤꯛꯂꯁꯨ ꯋꯥ ꯉꯥꯡꯕꯕꯁꯤ ꯌꯥꯝ ꯍꯩꯔꯦꯕ
ꯎꯝ ꯑꯗꯨꯝ ꯍꯥꯏꯔꯅꯦ ꯅ ꯆꯥꯁꯤꯡꯁꯦ ꯀꯨꯝꯈ꯭ꯔꯕꯣ
ꯍꯣꯏ ꯇꯨꯝꯒ꯭ꯔꯦ ꯂꯣꯏꯅꯃꯛ
ꯎ ꯉꯟꯅ ꯇꯨꯝꯃꯤꯅ
ꯑꯁ ꯑꯉꯥꯡꯁꯤꯡꯗꯤ ꯉꯟꯅ ꯇꯨꯝꯕ ꯂꯩꯔꯅꯦ
ꯎꯝ ꯑꯗꯨꯗꯣ ꯅꯪꯅꯦꯕꯨꯡ ꯉꯁꯤꯒꯤꯗꯤ ꯌꯦꯡꯗꯕꯤꯗ ꯍꯥꯌꯦꯡ ꯃꯣꯔꯅꯤꯡꯒꯤ ꯌꯦꯡꯗꯣꯏꯕ ꯕꯣꯜꯗꯣ
ꯍꯣꯏ ꯉꯁꯤꯒꯤꯁꯨ ꯌꯦꯡꯅꯤꯡ ꯌꯦꯡꯅꯤꯡꯕꯅꯦꯕꯀꯣ
ꯎꯝ
ꯑꯗꯨ ꯑꯩꯅ ꯄꯥꯝꯕ ꯇꯤꯝ ꯅꯠꯇꯕꯅꯤꯅ ꯗꯔꯀꯥꯔ ꯇꯥꯗꯦ
ꯎꯝ
ꯑꯁ ꯉꯅꯨꯡꯁꯤꯒꯤꯁꯤ ꯌꯦꯡꯅꯤꯡꯉꯦ ꯅꯪꯗꯤ ꯌꯦꯡꯅꯤꯡꯗꯕꯥ
ꯉꯁꯤ ꯁꯥꯟꯅ ꯍꯌꯦꯡ ꯃꯣꯔꯅꯤꯡꯁꯤꯅꯒ ꯇꯧꯕ ꯑꯥꯔꯖꯦꯟꯇꯤꯅꯥꯗꯣ ꯁꯤ ꯈꯥꯔꯗꯤ ꯐꯒꯗꯧꯕ
ꯎꯝ
ꯌꯥꯝꯃ
ꯉꯝꯗꯕꯤꯗ ꯍꯥꯏꯕ ꯑꯁꯦꯡꯕꯗ ꯁꯤꯒꯗꯕ ꯍꯥꯏꯕ ꯅꯠꯇꯦ ꯉꯝꯗ꯭ꯔꯗꯤ ꯐꯥꯒꯗꯕ ꯒꯦꯝꯗꯣ
ꯑꯩꯈꯣꯏꯗꯤꯀꯣ
ꯎꯝ
ꯑꯩꯈꯣꯏꯗꯤ ꯃꯦꯁꯤꯕꯨ ꯁꯞꯄꯣꯔꯠ ꯇꯧꯔꯁꯨ ꯔꯣꯅꯥꯜꯗꯣ ꯁꯥꯟꯅꯔꯗꯤ ꯔꯣꯅꯥꯜꯗꯣꯒ ꯑꯇꯣꯞꯄꯁꯤꯅ ꯍꯥꯏꯔꯗꯤ ꯔꯣꯅꯥꯜꯗꯣꯕꯨ ꯑꯗꯨꯝ ꯁꯞꯄꯣꯔꯠ ꯇꯧꯕꯤꯕꯅꯦ
ꯑꯩꯁꯨ ꯈꯪꯗꯦ ꯔꯤꯟ ꯂꯣꯗꯣꯗꯣ ꯉꯝꯗꯕ ꯀꯥꯟꯗꯒꯤ ꯌꯥꯝ ꯐ ꯑ ꯃꯦꯁꯤꯗ ꯃꯦꯁꯤꯤꯅ ꯈꯛꯇꯪꯅꯦ ꯇꯧꯔꯤꯁꯦ
ꯃꯁꯤꯝꯃꯤ ꯃꯣꯏꯁꯦ ꯌꯥꯝ ꯐꯠꯇꯦ ꯈꯪꯕ꯭ꯔꯥ
ꯁꯤꯁꯤ ꯌꯥꯝ ꯐꯠꯇꯦ ꯍꯥꯏꯕ
ꯑ ꯔꯣꯅꯜꯗꯣꯒꯤ ꯃꯒꯤ ꯂꯥꯐꯁꯇꯥꯏꯜ ꯒꯤ ꯨꯊꯨꯝ ꯃꯥꯒꯤ ꯎꯨꯝ ꯀꯩ ꯍꯥꯏꯁꯤꯔꯦ ꯐꯨꯠꯕꯣꯜꯁꯦ ꯃꯥꯅ ꯑꯐꯥꯎꯕ ꯑꯗꯨꯝ ꯇꯧꯗ꯭ꯔꯤꯉꯩꯗ ꯃꯥꯒꯤ ꯁꯇꯣꯔꯤꯗꯣ ꯌꯥꯝ ꯅꯨꯡꯁꯤꯑꯦꯕ
ꯑꯗꯨ ꯅ ꯗꯣ ꯃꯔꯅ
ꯍꯣꯏ ꯃꯦꯁꯤꯒꯤꯗꯤ ꯅꯨꯡꯁꯤꯅꯉꯥꯏ ꯂꯩꯇꯦ꯫
ꯏꯁ ꯃꯦꯁꯤ ꯁꯨ ꯅꯨꯡꯁꯤꯔꯤꯗꯨꯗꯤ
ꯃꯦꯁꯤꯗꯤ ꯅꯨꯡꯉꯥꯏꯅ ꯑꯗꯨꯝ ꯇꯧꯋꯦꯅ ꯃꯣꯏ
ꯀꯗꯥꯏꯗ ꯅꯨꯡꯉꯥꯏꯕꯅꯣꯗ ꯃꯥꯗꯤ ꯃꯥꯒꯤ ꯋꯥꯡꯊꯣꯛꯄ ꯉꯝꯗꯅ ꯂꯩꯔꯤꯗꯨꯗꯤ ꯑꯗꯨꯒꯤꯅꯤ ꯅꯦꯝꯃꯤꯗꯣ
ꯅꯦꯝꯕꯗꯣ ꯃꯥꯅ ꯐꯠꯇꯕꯒꯤ ꯅꯦꯝꯕꯅꯦ
ꯑꯁ ꯔꯅꯗ ꯑꯗꯨ
ꯔꯨꯅꯌꯥꯗꯣꯗꯣ ꯂ ꯔꯨꯅꯌꯥꯜꯗꯣꯗꯣ ꯐꯔꯁ ꯇꯣ ꯌꯥꯝ ꯂꯥꯏꯕꯅꯦꯕꯀꯣ ꯌꯥꯝ ꯂꯥꯏꯔꯁꯨ ꯃꯥꯒꯤ ꯄꯨꯛꯅꯤꯡ ꯂꯣꯏꯅ ꯁꯦꯡ ꯀꯥꯏꯗꯣꯊꯣꯛ ꯀꯄꯗꯣ ꯑꯗꯨꯒꯤ ꯃꯥꯒꯤ ꯃꯁꯥꯁꯨ ꯑꯗꯨꯝ ꯁꯥꯡꯒ ꯆꯥꯎꯊꯣꯛꯈꯤꯕꯗꯣ ꯑꯗꯣ ꯃꯥꯗꯣ ꯐꯨꯠꯕꯣꯜꯗꯣ ꯈꯛꯇꯪ ꯅꯤꯡꯉꯝꯗꯦ ꯍꯥꯏꯕꯗꯣ ꯑꯗꯨ ꯑꯣꯏꯔꯁꯨ ꯃꯥꯅꯖꯤ ꯑꯍꯣ ꯀꯟꯇꯔꯤ ꯍꯣ ꯃꯥ ꯑꯗꯨꯝ ꯈꯪꯉꯦꯕ ꯃꯦꯁꯤꯤꯕꯨꯗꯤ ꯈꯪꯗꯦꯕ
ꯅꯪꯁꯤꯗꯤꯀ‌ꯣ ꯑꯩ
ꯃꯦꯆꯦꯕꯨ ꯈꯪꯕꯁꯤꯡꯅꯁꯨ ꯑꯗꯨꯝ ꯍꯥꯏꯒ ꯚꯥꯣ ꯃꯆ ꯅꯨꯄꯥꯅꯅ ꯐꯠꯇꯦ ꯇꯧ ꯇꯒꯨꯝꯕ ꯀꯣ ꯑꯗꯨꯝ ꯍꯥꯏꯒꯅꯦꯕ ꯀꯦꯟꯇꯕ꯭ꯔꯣ
ꯦ ꯍꯥꯏꯥꯏꯥꯏ ꯅꯪ ꯅꯪ ꯉꯝꯖꯔꯣ ꯑꯉꯥꯡꯁꯤꯡ ꯌꯥꯝ ꯑꯉꯥꯡꯁꯤꯡ ꯌꯥꯝ ꯉꯝꯅꯤꯡꯕꯅꯦꯕ
ꯑ ꯉꯝꯅꯤꯡꯗꯦ ꯆꯨꯝꯖꯒꯦ
ꯑꯁ ꯉꯝꯃꯤꯗꯁꯖꯉ ꯀꯥꯏꯅ
ꯎꯝ꯫
ꯎꯝ ꯀꯅꯥꯅ ꯇꯥꯛꯄꯤꯕꯣ ꯋꯥꯅꯕ ꯅꯪꯕꯨ
ꯑꯍꯟꯁꯤꯅ ꯑꯗꯨꯝ ꯍꯥꯏ ꯑꯍꯟ ꯑꯣꯏꯕꯒꯤ ꯑꯩꯒꯤ ꯑꯍꯥꯟꯕꯒꯤ ꯋꯥꯉꯥꯡꯁꯨ ꯉꯥꯡ ꯉꯥꯡꯕ ꯊ ꯅꯪꯅ ꯑꯉꯥꯡ ꯑꯣꯏꯕꯒꯤ ꯑꯉꯥꯡꯒꯤ ꯋꯥꯉꯥꯡ ꯁ ꯉꯥꯡ ꯉꯥꯔꯤꯕ
ꯌꯥꯏ ꯌꯥꯏ ꯅꯪ ꯅꯪ ꯅꯪꯁꯤꯀꯣ
ꯎꯝ ꯁꯦꯝꯃꯗꯤ ꯊꯣꯛꯀꯅꯤ ꯍꯥꯏꯕꯗꯣ
ꯑꯗꯨꯗꯤ
ꯑꯗ ꯅ ꯏꯂꯦ ꯀꯥꯏꯒꯨꯝꯕꯗ ꯇꯣꯔꯅꯥꯃꯦꯟꯒꯨꯝꯕ ꯂꯩꯕ ꯀꯥꯟꯗꯗꯤ ꯅꯪꯗꯤ ꯁꯅꯥꯕꯒꯨꯝꯕ ꯆꯠꯇꯕ꯭ꯔꯣ
ꯑꯦꯁ ꯑꯩꯈꯣꯏꯗꯤ ꯑꯗꯨꯝ ꯁꯅꯏꯗ
ꯎꯝ꯫
ꯑꯩꯈꯣꯏꯅ ꯁꯥꯟꯅꯗ꯭ꯔꯗꯤ ꯀꯅꯥ ꯁꯥꯟꯅꯒꯅꯤ
ꯁꯥꯟꯅꯔꯗꯤ ꯃ‌ꯦꯁꯤꯒꯨꯝꯅ ꯁꯥꯟꯅꯔꯕꯅꯤꯅ‌ꯦ ꯍꯦꯟꯕꯣꯜ ꯇꯧꯈ꯭ꯔꯁꯨ ꯍ‌ꯦꯟ ꯕ‌ꯣꯜ ꯅꯠꯇ‌ꯦ ꯀꯥꯏꯅꯀ‌ꯣ
ꯑꯁ ꯃꯁꯤ ꯑꯉꯥꯡꯁꯤꯀꯣ ꯃꯁꯤ ꯑꯉꯥꯡꯁꯤ ꯀꯩꯅꯣ ꯇꯧꯔꯦꯕꯨ꯫
ꯅꯠꯇꯦ ꯑꯁꯦꯝꯕꯅ‌ꯦ ꯑꯗꯨꯝ ꯑꯣꯏꯔꯝꯅꯤ ꯃꯦꯁꯤ ꯐꯦꯟꯁꯤꯡꯁꯤꯗꯤ ꯑꯣ ꯑꯗꯨꯃꯥꯏꯅ ꯇꯧꯔꯝꯅꯤ ꯃꯦꯁꯤꯅ ꯇꯧꯕ ꯈꯨꯗꯤꯡ ꯃꯥꯒꯤ ꯏꯁꯇꯥꯜꯁꯤꯡ ꯇꯧꯔꯝꯅꯤ ꯍꯥꯏꯕ ꯔ‌ꯣꯅ‌ꯦꯜꯗ‌ꯣ ꯗꯤꯀꯣ ꯑꯦ ꯅꯨꯡꯁꯤꯕꯗꯨꯀꯣ ꯃꯦꯁꯤꯕꯨꯗꯤ ꯀ ꯃꯦꯁꯤꯕꯨꯗꯤ ꯅꯨꯡꯁꯤꯅꯤꯡꯉꯥꯏꯁꯨ ꯀꯩꯝꯇ ꯂꯩꯇꯦ ꯃꯉꯣꯟꯗ ꯃꯤꯅ ꯅꯨꯡꯁꯤꯅꯤꯡꯉꯥꯏ ꯇꯧꯕ ꯍꯩꯇꯦ꯫
ꯀꯩꯒꯤꯅꯣꯕ ꯅꯪ ꯔ‌ꯣꯅꯥꯜꯗ‌ꯣꯕꯨꯗꯤ ꯅꯨꯡꯁꯤꯔ ꯃ‌ꯦꯁꯤꯕꯨ ꯅꯨꯡꯁꯤꯗꯦ ꯑꯗꯨꯝ ꯍꯥꯏꯕ
ꯑꯩ ꯃ‌ꯦꯁꯤꯕꯨ ꯌꯥꯝ ꯁꯥꯎꯅꯤꯡꯕ
ꯑꯦ ꯀꯩꯒꯤ ꯑꯣ ꯑꯣ ꯔ‌ꯣꯅꯥꯜꯗ‌ꯣ ꯂꯧꯕ ꯌꯥꯕꯗꯣ ꯃ‌ꯦꯁꯤꯅ ꯂꯧꯈꯔ‌ꯦ ꯍꯥꯏꯕꯗꯣ
ꯅꯠꯇꯦ ꯃꯤ ꯁꯤꯕꯥ ꯃ ꯅꯍꯥ ꯅꯍꯟ ꯅꯥꯕ ꯀꯥꯟꯗꯀꯣ ꯃꯥꯗꯣ ꯍꯦꯟ ꯕꯣꯜ ꯇꯧꯕꯅꯦꯕꯀꯣ ꯑꯗꯨꯒꯀ‌ꯣ ꯕꯣꯜ ꯀꯥꯎꯗ ꯕꯤꯗ ꯃꯤ ꯑꯇꯣꯞꯄꯒꯤ ꯈꯣꯡꯒꯨꯝꯕ ꯃꯦꯠꯂꯒ ꯑꯗꯨꯝ ꯇꯧꯕꯗ‌ꯣ ꯀꯥꯎꯕꯒꯨꯝꯕ ꯀ‌ꯦꯔꯤꯔꯥ ꯍꯥꯏꯕꯅꯤꯗ ꯕꯣꯜ ꯃꯁꯛ- ꯈꯪꯗꯕ꯭ꯔꯥ ꯍꯥꯏꯕꯅꯦ ꯀꯨꯏꯅ ꯁꯟꯅꯔꯑꯒ ꯈꯣꯡꯅꯦ ꯕꯣꯜꯅꯦ ꯍꯥꯏꯕ ꯈꯪꯗꯣꯛꯄ ꯉꯝꯗꯕ ꯉꯥꯎꯔꯕꯅ‌ꯦ
ꯁꯣꯏꯕꯁꯨ ꯂꯩꯗꯅ
ꯁꯣꯏꯕ ꯌꯥꯗꯦ ꯃꯥꯗꯤ ꯀꯨꯏꯅ ꯁꯅꯔꯛꯈ꯭ꯔꯒ
ꯑꯦ ꯀꯨꯏꯅ ꯁꯥꯟꯅꯔꯗꯤ ꯁꯣꯏꯔꯣꯏ ꯍꯥꯏꯕ꯭ꯔꯣ
ꯑꯥꯎ ꯌꯥꯗꯦ꯫
ꯅꯣꯏ ꯔꯣꯅꯥꯜꯗꯣꯗ ꯁꯣꯏꯗꯕ꯭ꯔꯥ
ꯁꯣꯏꯗꯦ ꯁꯣꯏꯗꯕꯒꯤ ꯉꯝꯗ꯭ꯔꯦꯅ ꯃꯥꯗꯤ ꯃꯦꯁꯤꯗꯤ ꯑꯗꯨꯝ ꯁ‌ꯣꯏꯔ ꯁꯣꯏꯕꯒꯤꯅꯦ ꯉꯝꯗ꯭ꯔꯤ ꯗꯨꯗꯔ ꯀꯩ ꯍꯥꯏꯁꯤꯔꯥ ꯀꯗꯔ ꯈꯥꯟ ꯇꯧꯕꯗ‌ꯣ ꯃꯥꯗꯤ ꯌꯥꯝ ꯄꯤꯛꯑꯒꯀ‌ꯣ
ꯅꯪꯖꯤꯀꯣ ꯅꯪꯖꯤꯀꯣ ꯃꯦꯁꯤꯕꯨ ꯌꯥꯝ ꯍꯥꯏ꯫
ꯑꯥꯎ ꯑꯩꯗꯤ ꯍꯥꯏꯕ ꯌꯥꯝ ꯌꯥꯝ ꯂꯩꯑ‌ꯦ ꯃꯥꯕꯨꯗꯤ
ꯑꯩ ꯑꯣꯏꯕꯒꯤꯅꯦꯕꯀꯣ ꯑꯩ ꯑꯣꯏꯕꯒꯤꯅꯦꯀꯣ ꯃꯤ ꯑꯇꯣꯞꯄꯗ ꯁꯨꯃꯥꯏꯅ ꯍꯥꯏꯊꯤꯔꯗꯤ ꯃꯣꯏꯗꯤ ꯌꯥꯔꯣꯏꯀꯣ
ꯑꯩ ꯑꯗꯨꯝ ꯍꯥꯏꯗ ꯅꯪꯉꯣꯟꯗ ꯈꯛꯇꯪ ꯅꯠꯇꯦ ꯃꯤ ꯂꯣꯏꯅꯛ ꯑꯗꯨꯝ ꯍꯥꯏ ꯄꯥꯝꯗꯦ ꯄꯥꯝꯗꯦ ꯍꯥꯏꯔꯗꯤ ꯄꯥꯝꯗꯦ
ꯋꯥ
ꯎꯝ ꯄꯥꯝꯃꯦ ꯍꯥꯏꯔꯗꯤ ꯌꯥꯝ ꯊꯥꯒꯠꯄꯤꯒꯅꯤ ꯄꯥꯝꯖꯕ ꯄꯥꯝꯗꯕ ꯃꯤꯗꯤ ꯑ ꯂꯣꯏꯔꯕꯅ‌ꯦ
ꯑꯩꯖ‌ꯦ ꯅꯣꯛꯄꯨ ꯅꯣꯛꯅꯤꯡꯂꯛꯑꯦꯕ ꯅꯪ ꯃꯑꯣꯡꯁꯦ
ꯅꯣꯛꯅꯤꯡꯗ꯭ꯔꯁꯨ ꯅꯣꯛꯅꯤꯡꯕ ꯁꯥꯕ ꯑꯣꯏꯔꯝꯅꯤ
ꯑꯁ ꯅꯪ ꯅꯪ ꯋꯥ ꯉꯥꯡꯕ ꯍꯩꯃꯟꯈ꯭ꯔꯦ
ꯍꯩꯇ‌ꯦ ꯑꯗꯣ ꯎꯝ ꯕꫭꯜ ꯑꯦ ꯍꯌꯦꯡ ꯌꯦꯡꯒꯅꯤ ꯅꯪꯅ ꯃꯗꯨꯗꯤ ꯄꯨꯡ ꯀꯌꯥꯗ ꯇꯨꯝꯒꯗꯧꯕ
ꯍꯧꯖꯤꯛ ꯎ ꯄꯨꯡ ꯃꯥꯄꯜ ꯇꯥꯔꯗꯤ ꯇꯨꯝꯃꯅꯤ
ꯎꯝ ꯌꯥꯝ ꯉꯥꯜꯂꯦ
ꯎꯝ ꯂꯧ ꯆꯠꯄꯗꫭ ꯋꯥꯅꯤ
ꯎꯝ ꯋꯥꯔꯝꯅꯤ ꯅꯨꯡꯁꯥ ꯁꯥꯕ꯭ꯔꯥ
ꯅꯨꯡꯁꯥ ꯃꯔꯛꯇ ꯁꯥꯏ ꯅꯣꯡ ꯑꯃꯨꯛ ꯆꯨꯏ ꯅꯣꯡ ꯑꯃꯨꯛ ꯃꯪꯉꯤ ꯅꯨꯡꯁꯤꯠ ꯑꯃꯨꯛ ꯁꯤꯠꯂꯤ
ꯍꯥ ꯅꯨꯡꯉꯥꯏꯕ ꯋꯦꯗꯔꯗꯣ ꯍꯥꯏꯕꯗꯨꯅꯤꯅꯦ ꯑꯗꯨꯗꯤ꯫